ꯀ꯭ꯔꯤ ꯇꯧꯕꯔꯣ
ꯑꯩ ꯏꯁꯥ ꯉꯝꯗꯗꯅ ꯂꯩꯌꯦ
ꯏꯁ ꯀꯔꯤ ꯅꯥꯕ꯭ꯔꯣ
ꯑꯩ ꯑꯁ ꯀꯔꯤ ꯍꯥꯏꯁꯤꯔ ꯑꯩꯒꯤ ꯔꯣꯛꯁ
ꯅꯪꯉꯣꯟꯗ ꯋꯥ ꯑꯃ ꯍꯥꯏꯒꯦ ꯍꯥꯏꯒꯦꯅ ꯇꯧꯔꯛ ꯇꯧꯔꯛꯄꯅꯦ
ꯍꯥꯏꯌ‌ꯣ ꯍꯥꯏꯌꯣ
ꯑꯩꯈꯣꯏꯗꯣ ꯍꯨꯏ ꯌꯣꯜꯂꯦꯕ
ꯑꯣ ꯀꯌꯥ ꯀꯌꯥꯒꯤꯅꯣ
ꯑ ꯆꯃꯔꯤ ꯈꯛꯇꯅꯦ
ꯑꯁ ꯌꯥꯝ ꯍꯣꯡꯉꯦꯗꯅ
ꯑꯥ ꯂꯧꯅꯤꯡꯉꯗꯤ ꯂꯥꯛꯑꯣ
ꯍ‌ꯣꯏ ꯂꯥꯛꯀꯦ ꯂꯥꯛꯀꯦ ꯑ ꯃꯐꯝ ꯂꯣꯀꯦ ꯁꯟ ꯑꯗꯨꯝ ꯊꯥꯔꯛꯎꯀꯣ ꯍꯣꯔꯦꯟ ꯎꯝ ꯑꯗꯨ ꯅꯠꯇ꯭ꯔꯗꯤ ꯆꯠꯐꯝ ꯈꯪꯗ꯭ꯔꯦꯕ ꯑꯩ ꯀ‌ꯦ ꯀꯌꯥ ꯂꯩꯕ꯭ꯔꯥꯅ
ꯑꯅꯤ ꯑꯅꯤ ꯑꯅꯤ ꯈꯛꯇꯅ‌ꯦ
ꯑ ꯆꯥꯎꯕꯔ ꯂꯩꯕ꯭ꯔꯥ ꯄꯤꯛ ꯄ ꯂꯩꯕ꯭ꯔꯥ
ꯆꯥꯎꯕꯁꯨ ꯂꯩꯥ ꯄꯤꯛꯄꯁꯨ ꯂꯩꯌꯦ
ꯑ ꯆꯥꯎꯕ ꯂꯧꯅꯤꯡꯉꯦ ꯑꯩꯗꯤ
ꯆꯥꯎꯕꯗꯤ ꯂꯤꯁꯤꯡ ꯇꯔꯥꯅꯦ
ꯑꯣꯏꯁ ꯌꯥꯝ ꯇꯥꯡ
ꯍꯣꯏ ꯇꯥꯡꯉꯦ ꯑꯄꯤꯛꯄꯅ ꯆꯥꯃꯔꯤ
ꯑꯩ ꯆꯥꯝꯃꯔꯤꯁꯨ ꯌꯥꯝ ꯍꯣꯡꯃꯜꯂꯦꯅꯦ
ꯄꯤꯛꯄꯒꯤꯅ‌ꯦ
ꯑꯣ ꯄꯤꯛꯔꯁꯨ ꯄꯤꯛꯇ꯭ꯔꯁꯨ ꯀꯣ ꯍꯨꯏꯅꯤꯅ
ꯎꯝ
ꯎꯝ
ꯑꯗꯣ ꯅꯪ ꯀꯔꯤ ꯇꯧꯔꯤꯅꯣ ꯍꯧꯖꯤꯛ
ꯃꯄꯥꯟꯗ ꯊꯣꯛꯑꯒ ꯅꯉꯣꯟꯗ ꯋꯥꯔꯤ ꯁꯥꯔꯤꯅꯤ
ꯑꯣ ꯌꯥꯝ ꯅꯨꯡꯉꯥꯏꯔꯤꯀꯣ
ꯀꯣꯂꯦꯖ ꯇꯝꯕ ꯂꯣꯏꯔꯕꯣ
ꯂꯣꯏꯈ꯭ꯔꯦ ꯄꯨꯂꯞ ꯂꯣꯏꯈ꯭ꯔꯦ ꯑꯩꯗꯤ ꯑꯗꯨꯝ ꯌꯨꯝꯗ ꯐ꯭ꯔꯤ ꯂꯩꯔꯒ ꯂꯩꯌꯦ
ꯎꯝ ꯌꯥꯝ ꯐꯩꯌꯦꯀꯣ ꯃꯤꯗꯤ
ꯎꯝ
ꯎꯝ
ꯌꯥꯗꯕꯅꯤꯅꯀꯣ ꯁ꯭ꯀꯨꯜ ꯀꯥꯅꯤꯡꯉꯥꯏꯒꯤ ꯄꯩꯁꯥꯁꯨ ꯂꯩꯇꯦ ꯌꯥꯝꯅ ꯑꯁ ꯅꯣꯏꯗꯤ ꯏꯅꯥꯛ ꯈꯨꯟꯕ ꯃꯥꯜꯂꯤꯀꯣ
ꯏꯅꯥ ꯈꯨꯟꯗ‌ꯦꯗ ꯀꯥꯏꯗꯒꯤ
ꯑꯩꯈꯣꯏꯗꯤ ꯌꯥꯝ ꯂꯥꯏꯕꯅꯤꯅꯀꯣ ꯑꯁ ꯑꯗꯨꯝ ꯀꯞꯂꯒ ꯂꯩꯕꯅꯦ ꯑꯩꯗꯤ ꯅꯨꯨꯄꯥꯁꯨꯨ ꯀꯣꯏꯗ꯭ꯔꯦ ꯅꯪ ꯅ ꯅꯣꯏ ꯅꯣꯏ ꯅꯨꯄꯥ ꯀꯣꯏꯕ꯭ꯔꯥꯅꯦ
ꯀꯣꯏꯗꯦꯗ ꯅꯨꯄꯥ ꯀꯣꯏꯔꯕꯨ ꯀꯣꯏꯔꯒ ꯀꯃꯥꯏꯅ ꯇꯧꯗꯣꯏꯅꯣ
ꯑꯩꯗꯤ ꯅꯨꯄꯥ ꯀꯣꯏꯗ꯭ꯔꯦ ꯑꯩꯁꯨ
ꯑꯁ ꯌꯥꯝ ꯍꯒꯠꯆꯜꯂꯤꯗ
ꯍꯒꯠꯆꯔꯦ
ꯑꯍ ꯍꯒꯠꯆꯔꯦ ꯑꯩ ꯍꯤ ꯍꯤ ꯍꯤ ꯉꯣꯝꯗ ꯍꯣꯏ ꯋꯥꯏ ꯋꯥꯏ ꯋꯥꯏ ꯇꯧꯐꯝ ꯈꯪꯗꯅ ꯑꯩ ꯈꯣꯜꯂꯤꯅꯤ ꯈꯣ ꯋꯥ ꯖꯥꯖꯥꯠ ꯑꯩꯗꯤ ꯉꯥꯡꯊꯣꯛꯀꯅꯤꯀꯣ ꯑꯗꯣ ꯅꯪ ꯒ꯭ꯌꯥꯟ ꯇꯥꯑꯣ
ꯇꯥꯏ ꯇꯥꯏ
ꯎꯝ ꯑꯩ ꯃꯩꯇꯩꯂꯣꯟ ꯉꯥꯡꯕ ꯍꯩꯇꯕꯅꯤꯅꯀꯣ
ꯑꯩꯁꯨ ꯍꯥꯏꯇꯦꯗ ꯎꯝ
ꯈꯔ ꯈꯔ ꯑ ꯀꯩꯅꯣ ꯈꯣꯏꯕ ꯑ ꯃꯩꯇꯩꯂꯣꯟ ꯃꯥꯟꯗꯕ ꯑꯗꯨꯒꯨꯝꯕ ꯋꯥꯁꯤꯡꯗꯨ ꯊꯣꯛꯀꯅꯤꯕ ꯉꯥꯛꯄꯤꯌꯨꯀꯣ ꯄ꯭ꯔꯚꯨ
ꯁꯦꯡꯉꯦ ꯌꯥꯝ ꯁꯦꯡꯉꯦ ꯅꯪꯒꯤ ꯃꯩꯇꯩꯂꯣꯟ ꯉꯥꯡꯕꯗꯣ
ꯑꯥ ꯁꯦꯡꯕ꯭ꯔꯥꯅꯦ
ꯁꯦꯡꯉꯦ ꯁꯦꯡꯉꯦ
ꯑ ꯀꯔꯤꯅꯣꯅꯦ ꯑꯩꯒꯤ ꯈꯣꯟꯖꯦꯜ ꯌꯥꯝ ꯑ ꯈꯣꯡꯉꯦ ꯍꯥꯏꯅꯦ ꯑꯩꯒꯤ
ꯁꯦꯡꯉꯦ ꯁꯦꯉꯦ
ꯑꯣ ꯌꯥꯝ ꯅꯨꯡꯉꯥꯏꯑꯅꯦ ꯑꯗꯨꯗꯤ
ꯇꯥꯕ ꯌꯥꯝ ꯅꯨꯡꯉꯥꯏꯌꯦ
ꯑꯧꯑ ꯑꯩꯗꯤ ꯋꯥ ꯉꯥꯡꯕꯗꯀꯣ ꯑ ꯀꯩ ꯍꯥꯏꯁꯤꯔꯥ ꯇꯞꯅ ꯉꯥꯡꯕ ꯍꯩꯗꯕꯀꯣ
ꯅꯪꯒꯤ ꯃꯄꯥꯟ ꯂꯝꯗ ꯆꯠꯇ꯭ꯔꯣ ꯍꯧꯖꯤꯛꯀꯥꯟ ꯎꯝ
ꯆꯗ꯭ꯔꯤꯌꯦ ꯃꯇꯝꯁꯤꯒ ꯐꯠꯇꯕꯁꯤꯒ ꯀꯣꯏ ꯏꯔꯥꯡꯁꯤꯒ ꯌꯥꯗ꯭ꯔꯦꯕ
ꯅꯨꯡꯉꯥꯏꯇꯕ꯭ꯔꯣ
ꯍꯣꯏ ꯅꯨꯡꯉꯥꯏꯗꯔꯤꯌꯦ ꯅꯣꯏꯁꯨ ꯀꯩ ꯀꯔꯤ ꯇꯝꯂꯒ ꯂꯩꯕ꯭ꯔꯥꯅꯦ
ꯑꯈꯣꯏꯗꯤ ꯎꯝ ꯀꯩꯅꯣ ꯏꯟꯖꯤꯜꯅꯥꯔꯤꯡ ꯇꯝꯃꯤꯌꯦ
ꯑꯣ ꯌꯥꯝ ꯐꯥꯏꯅꯦ ꯑꯗꯨꯗꯤ
ꯑꯗꯨꯗ ꯇꯧꯅꯤꯡꯉꯥꯏ ꯄꯩꯁꯥ ꯂꯩꯇꯕꯀꯣ
ꯎꯝ
ꯑꯗꯨꯒꯤ ꯀꯩ ꯀꯩꯅꯣ ꯍꯣꯠꯅꯔꯒ ꯂꯩꯕꯅꯦ
ꯑꯗꯨꯒꯨꯝꯕ ꯇꯝꯒꯅꯨꯗ ꯑꯗꯨꯒꯨꯝꯕ ꯇꯝꯔꯗꯤꯒꯣ ꯑꯁ ꯄꯩꯁꯥ ꯌꯥꯝ ꯆꯪꯒꯅꯦꯕ ꯂꯧꯒꯨꯝꯕ ꯂ ꯑꯍꯥ ꯆꯤꯡꯗ ꯂꯩꯔꯒꯀꯣ ꯂꯧꯒꯨꯝꯕ ꯑ ꯑꯗꯣ ꯊꯕꯛ ꯌꯥꯝ ꯂꯩꯌꯦꯗꯅ ꯎꯝ ꯑꯗꯨꯒꯨꯝꯕ ꯇꯧꯑꯣ
ꯊꯕ ꯊꯕꯛ ꯑꯦ ꯄꯩꯁꯥ ꯌꯥꯝ ꯆꯪꯒꯗꯕ ꯊꯕꯛꯇꯤ ꯇꯧꯒꯅꯨ ꯍꯥꯏꯕꯅꯦꯗ ꯅꯨꯡꯁꯤꯃꯟꯕꯒꯤ ꯍꯥꯏꯕꯅꯦ ꯅꯪꯕꯨ
ꯈꯪꯗꯔꯦ
ꯍ ꯍꯦ ꯍꯦ ꯀꯩꯗꯧꯔꯤꯅꯣ ꯍꯧꯖꯤꯛꯇꯤ
ꯑꯁꯨꯝ ꯃꯄꯥꯟꯗ ꯊꯣꯛꯑꯒ ꯂꯩꯗ
ꯑꯣ ꯀꯅꯥ ꯀꯅꯥ ꯂꯩꯕ꯭ꯔꯥꯅꯦ
ꯏꯊꯟꯗꯅꯤꯗ ꯍꯧꯖꯤꯛꯇꯤ
ꯅꯨꯡꯁꯤꯌꯦꯀꯣ ꯌꯥꯝ ꯅꯨꯡꯉꯥꯏꯕ ꯃꯥꯂꯦꯀꯣ ꯅꯪꯗꯤ
ꯅꯨꯡꯉꯥꯏꯇꯦ ꯀꯥꯏꯗꯒꯤ
ꯅꯨꯡꯉꯥꯏꯔꯝꯒꯅꯤ
ꯅꯨꯡ ꯑꯥꯏꯇꯦ ꯅꯨꯡꯥꯏꯇꯦ ꯅꯨꯡ
ꯑꯗꯣ ꯅꯪ ꯔꯦꯗꯤꯌꯣ ꯏꯁꯇꯦꯁꯟꯗ ꯂꯩꯕ꯭ꯔꯥꯅꯦ
ꯔꯦꯗꯤꯑꯣ ꯏꯁꯇꯦꯁꯟꯗ ꯂꯩꯇꯦ ꯅꯪꯁꯨ
ꯑꯩꯗꯤ ꯔꯦꯗꯤꯑꯣ ꯏꯁꯇꯦꯁꯟꯒꯤ ꯃꯅꯥꯛꯇꯅꯦ ꯑꯩꯅ ꯂꯩꯔꯤꯗꯣ
ꯑꯗꯨꯒꯤ ꯑꯣꯏꯔꯝꯅꯤꯅꯦ ꯅꯪꯒꯤ ꯈꯣꯟꯗꯣ ꯌꯥꯝ ꯀꯟ ꯀꯟꯅ ꯉꯥꯡꯕꯗꯣ
ꯍꯣꯏ ꯑꯩ ꯔꯦꯗꯤꯑꯣꯗ ꯑꯗꯨꯝ ꯄꯥꯎ ꯄꯤꯔꯒ ꯂꯩꯕꯅꯦ ꯉꯁꯤ ꯏꯔꯥꯡ ꯊꯣꯛꯒꯅꯤ ꯑꯗꯨꯝ ꯑꯗꯨꯝ ꯇꯧꯒꯅꯤ ꯍꯥꯏꯕ
ꯑ
ꯇꯥꯗꯕ꯭ꯔꯣ ꯑꯩ ꯄꯥꯎ ꯄꯤꯔꯛꯄꯗꯣ
ꯇꯥꯗ꯭ꯔꯦꯅꯦ ꯀꯥꯎꯔꯦꯅꯦ
ꯑꯁ ꯑꯥ ꯍꯣꯔꯦꯟ ꯇꯥꯎꯎꯀꯣ ꯑꯩ ꯐꯖꯅ ꯊꯥꯕꯤꯒꯦ ꯅꯪꯉꯣꯟꯗ
ꯍꯣꯏ ꯍꯣꯏ ꯊꯥꯕꯤꯌꯣ ꯊꯥꯕꯤꯌꯣ
ꯍ
ꯑꯩꯈꯣꯏꯗꯤ ꯎꯄꯥꯏ ꯂꯩꯇ꯭ꯔꯦ ꯈꯕꯔꯁꯨ ꯌꯦꯡꯕ ꯁꯪꯗ꯭ꯔꯦ
ꯌꯥꯝ ꯂꯥꯏꯕ ꯌꯥꯝ ꯂꯥꯏꯕ ꯃꯅꯨꯡ ꯑꯣꯏꯔꯝꯅꯤꯅꯦ ꯑꯗꯨꯗꯤ
ꯍꯣꯏ ꯑꯩꯈꯣꯏꯗꯤ ꯌꯥꯝ ꯂꯥꯏꯌꯦ ꯎꯄꯥꯏ ꯂꯩꯇ꯭ꯔꯦ
ꯈꯣꯏ ꯁꯅꯦ ꯏꯃꯥ ꯏꯄꯥꯁꯨ ꯂꯩꯇꯦ ꯏꯕꯣꯛ ꯄꯨꯄꯨꯁꯨ ꯂꯩꯇꯦ
ꯑꯗꯨꯗ꯭ꯔꯣ
ꯆꯈ꯭ꯔꯦ
ꯌꯦꯡꯗ꯭ꯔꯣ
ꯍꯣꯏ ꯌꯦꯡꯒꯅꯦ ꯅꯪ ꯅꯪꯗꯤ ꯀꯅꯥꯗ ꯁꯞꯄꯣꯔꯠ ꯇꯧꯕ꯭ꯔꯥꯅꯦ
ꯑꯩꯗꯤꯀꯣ ꯏꯁꯄꯦꯟꯗ ꯇꯧꯋꯦ
ꯑꯣ ꯑꯗꯨꯒꯨꯝꯕ ꯉꯥꯡꯅꯨ ꯍꯥꯏꯕꯅꯤꯀꯣ
ꯑꯉꯥꯡꯕ ꯍꯥꯞꯄ ꯒ꯭ꯔꯨꯞꯇꯣ ꯇꯧꯋꯦ
ꯏꯟꯁꯥꯡ
ꯀꯔꯤꯅꯣ ꯅꯪ ꯍꯥꯏꯕꯗꯨ ꯇꯥꯗ꯭ꯔꯦ
ꯑ ꯇꯗ ꯃꯅ ꯐꯥꯔꯦ ꯈꯪꯗ꯭ꯔꯦꯗ ꯑꯝꯕꯕꯤ ꯑꯩꯈꯣꯏꯗꯤ ꯑꯩ ꯁꯨꯄꯣ ꯇꯋꯦ
ꯐꯌꯦ ꯐꯌꯦ
ꯆꯔ
ꯇꯥꯏꯌꯦ ꯇꯥ ꯇꯕ꯭ꯔꯣ
ꯃꯄꯥꯟꯗ ꯊꯑꯒ ꯂꯩꯌꯦ ꯃꯥ ꯄꯥꯟꯗ ꯃꯥ ꯄꯥꯟꯗ
ꯑꯗꯨ
ꯀꯣꯏꯅꯕꯩ ꯌꯥꯕ꯭ꯔꯣꯅꯦ ꯀꯅꯨ
ꯍꯧꯖꯤꯛꯀꯥꯟꯗꯤ ꯎꯝ ꯑꯗꯣ ꯐꯔꯦ ꯑꯗꯨꯗꯤ ꯊꯝꯈ꯭ꯔꯒꯦꯀꯣ ꯍꯦꯜꯂꯣ